ꯍꯜꯂꯣ
ꯑꯧ ꯇꯔꯄ
ꯇꯥꯔꯦ ꯇꯥꯔꯦ
ꯎ ꯎ
ꯀꯩꯅꯣ ꯑꯅꯥꯅ ꯄꯥꯡ ꯅꯅꯣꯏꯁꯤꯅ
ꯅꯅꯤꯈꯣꯏ
ꯅ ꯅ ꯅ ꯄꯩꯁꯨ ꯀꯥꯏꯗ ꯀꯅꯥꯁꯨ ꯊꯦꯡꯗ
ꯎꯝ ꯑꯁ ꯑꯩ ꯑꯗꯨꯃꯥꯏ ꯉꯥꯡ ꯀꯩꯅꯣ ꯇꯜꯂꯦꯕ
ꯅꯦ ꯑꯩꯁꯨ ꯇꯝꯗꯣꯏꯅꯤ
ꯇꯝꯒꯅ ꯇꯝꯒꯅ
ꯎꯝ ꯑꯩ ꯂꯣꯏ ꯉꯥꯡꯕ ꯄꯥꯒꯜ ꯃꯔꯣꯁꯨ ꯉꯥꯡꯕ ꯎꯝ
ꯑꯩ ꯇꯂꯦꯗꯏꯕꯤ ꯌꯥꯝ
ꯍꯥꯏꯔꯛꯅꯦ ꯍꯥꯏꯔꯛꯑꯣꯅꯦ
ꯎꯝ
ꯍꯣꯏ ꯉ ꯉꯥꯡꯉꯗꯅꯦ ꯑꯩꯅ ꯇꯥꯅꯤꯡꯉꯤꯁꯦ ꯉꯍ ꯉꯥꯛꯒ ꯁꯨꯃꯥꯏ ꯈꯪꯗꯦ ꯀꯩꯅꯣ ꯍꯪꯗꯦ
ꯑꯩ ꯍꯩꯇꯦꯕ ꯑꯩꯈꯣꯏ ꯃꯤꯒ ꯁꯥꯟꯅꯗ꯭ꯔꯗꯤ
ꯃꯣꯏ ꯃꯤ ꯈꯛꯇꯪꯒ ꯋꯥꯔꯤ ꯁꯥꯟꯅꯅꯕ ꯂꯩꯕ꯭ꯔꯥ ꯅꯣꯏꯁꯨ
ꯍꯣꯏ ꯑꯩꯈꯣꯏ ꯃꯤꯒ ꯁꯥꯟꯅꯔꯒꯅꯅꯦ ꯂꯣꯟꯗꯣ ꯈꯣꯏꯔꯒ ꯊꯣꯛꯂꯛꯑꯦꯕ ꯃꯤ ꯑꯇꯣꯞꯄꯒꯅ ꯁꯥꯟꯅꯔꯒꯒ ꯅꯧꯁꯟꯈꯤꯕ ꯍꯦꯛꯇ
ꯀꯔꯤꯅꯣ ꯍꯥꯏꯁꯤꯕ ꯑꯩꯁꯤ ꯅꯣꯏ ꯃꯤꯅꯤ ꯈꯜꯂꯣ ꯀꯩꯗꯧꯔꯒꯦ
ꯈꯟꯕ ꯉꯝꯗꯦ
ꯀꯔꯤꯗꯣ ꯅꯣꯏ ꯀꯔꯤ ꯅꯣꯏꯒꯤꯅꯣꯗꯣꯂꯣꯜꯂꯑꯗꯤ ꯑꯩꯁꯨ ꯈꯔ ꯇꯝꯃꯨ ꯌꯥꯏꯗꯅ ꯑꯗꯨꯒꯤꯅꯤ ꯈꯔ ꯅꯪꯅ ꯂꯥꯟꯅ ꯈꯜꯂꯗ ꯈꯪꯗꯦ
ꯈꯟꯗꯦꯗ ꯂꯥꯟꯅꯒꯩ ꯁꯨꯝ ꯍꯥꯏꯕꯅꯤ
ꯍꯣꯏ ꯑꯗꯣ ꯅꯪꯅ ꯂꯥꯟꯅ ꯈꯟꯗꯗꯤ ꯑꯗꯨꯝ ꯍꯥꯏꯔꯛꯑꯣ ꯑꯩꯈꯣꯏꯁꯨ ꯇꯥꯕ ꯌꯥ ꯇꯥꯁꯤꯟꯒꯦ
ꯉꯥꯡꯉꯛꯑꯣ ꯌꯥꯗꯦꯕ ꯑꯩ ꯆ ꯍ ꯊ ꯂ ꯌꯥꯗꯦꯕ
ꯀꯥꯏꯔꯤ ꯃꯅ ꯋꯥ
ꯆꯗ ꯉꯥꯒ ꯍ
ꯀꯥꯔꯤꯗꯨꯣ ꯉꯁꯥꯏꯔꯤꯗ ꯉꯥꯡꯉꯁꯤ ꯀꯥꯔꯤ ꯑꯗꯨꯝ ꯇꯥꯗ꯭ꯔꯤ ꯐꯅꯨ ꯋꯥ
ꯀꯔꯤꯁꯨ ꯑꯌꯥꯛꯀꯅꯦ ꯑꯣꯟꯊꯣꯛ ꯑꯣꯟꯊꯣꯛꯄ ꯋꯥ ꯉꯥꯛꯇ ꯉꯥꯡꯉꯛꯇꯧꯔꯤꯕꯅꯤꯀꯣ
ꯇꯜꯦꯕꯣ
ꯀꯔꯤ ꯀꯥꯔꯤ ꯊꯨꯅ ꯅꯪ ꯁꯥꯎ ꯌꯥꯗꯦ ꯑꯩꯈꯣꯏꯗꯤ ꯀꯥꯔꯤ ꯍꯥꯏꯅꯤ ꯒꯥꯔꯤꯗꯨ ꯑꯩꯈꯣꯏ ꯂꯩꯕꯥꯛ ꯃꯤꯌꯥꯝ ꯂꯣꯏ ꯄꯨꯜꯂ ꯂꯩꯔꯤꯕꯅꯤꯅꯤꯀꯣ
ꯎꯝ
ꯇꯔꯤ ꯈꯪ ꯈꯪ ꯉꯒ ꯑꯣꯏꯔꯃꯤꯅꯦ
ꯎꯝ ꯆꯩ ꯆꯥꯟꯅꯗꯣꯏꯅ ꯃꯤ
ꯀꯔꯤ
ꯎꯝ
ꯀꯔꯤ ꯑ ꯄ ꯆꯩꯦ ꯔꯔꯤ ꯃꯥ
ꯀꯔꯤꯅꯣ ꯍꯥꯏꯔꯤꯁꯤꯕꯣ ꯋꯥꯉꯥꯡꯅꯔꯕ ꯍꯥꯏꯔꯤꯁꯤ
ꯃꯤꯒꯤꯗꯣ ꯃꯤꯅ ꯅꯨꯡꯉꯥꯏꯇ꯭ꯔꯗꯤ
ꯀꯥꯔꯤ ꯇꯕꯨ ꯅꯅꯨꯡꯉꯥꯏꯔꯦꯗ ꯍꯥꯏꯁꯦ ꯍꯥꯏꯩ ꯀꯔꯤ ꯃꯣꯏꯒꯤ ꯃꯔꯣꯟ ꯉꯥꯡꯉꯤꯁꯤꯦ ꯑꯣꯟꯊꯣꯛꯅ ꯌꯥꯝꯅ ꯂꯥꯏꯕꯛ ꯐꯔꯕꯅꯤꯅꯦꯍ ꯑꯁꯤꯗ ꯃꯣꯏꯅ ꯁꯥꯎꯔ ꯀꯩ ꯀꯥꯟꯗꯔꯦꯃ
ꯍꯣꯏ
ꯀꯔꯤ ꯑꯩꯈꯣꯏ ꯂꯣꯟ ꯂꯦ ꯑꯩꯈꯣꯏ ꯑꯃ ꯇ꯭ꯔꯤꯄꯨꯔ ꯅ ꯈꯣꯏ ꯑꯃꯗꯇꯅꯤ ꯈꯥꯟꯗꯅ ꯂꯣꯂꯤꯃꯤꯅꯦꯦ ꯀꯥꯏꯔꯤ ꯊꯨ ꯊ ꯀꯥꯔꯤ ꯊ ꯊ ꯀ ꯀꯔꯤ ꯇꯨꯗ ꯃꯣꯏꯅ ꯂꯥꯟꯅ ꯈꯜꯂꯒꯗꯤ ꯀꯔꯤ ꯃꯣꯏ ꯃꯥꯡꯖꯕꯇꯅꯤꯡꯉꯤ
ꯋꯥꯅꯦ
ꯑꯩꯈꯣꯏꯗꯤ ꯍꯥꯏꯔꯤꯕꯅꯤ ꯑꯩꯈꯣꯏꯒꯤ ꯂꯣꯟꯁꯦ ꯂꯣꯜꯂꯛꯑꯣ ꯑꯩꯈꯣꯏꯁꯨ ꯁꯦꯝꯗꯣꯛꯄ ꯌꯥꯕ ꯁꯦꯝꯗꯣꯛꯀꯦ ꯈꯜꯂꯤ ꯃꯤꯅꯦ ꯑꯗꯨ ꯀꯥꯔꯤ ꯃꯣꯏꯅ ꯂꯥꯟꯅꯦ ꯈꯜꯂꯒꯗꯤ ꯈꯪꯗꯦ ꯍꯥꯏ ꯑꯩꯍꯥꯛ ꯀꯔꯤ ꯇꯨꯇꯤꯌꯥ ꯂꯥꯝꯕꯗ ꯃꯥꯇꯅ ꯈꯪꯒꯗꯕꯅꯤ
ꯎꯝ ꯑ
ꯍꯧꯖꯤꯛ ꯍꯧꯖꯤꯛꯀꯤꯗꯅ ꯍꯧꯖꯤꯛꯀꯤꯗꯅ ꯄꯥꯒꯟ ꯑꯗꯨꯥꯏ ꯉꯥꯡꯉꯦꯗꯅꯀꯣ ꯑꯗꯨꯒ ꯑꯩꯈꯣꯏꯒꯤ ꯇ꯭ꯔꯥꯏꯕꯦꯜꯁꯤꯡ ꯇ꯭ꯔꯥꯏꯕꯦꯜ ꯇ꯭ꯔꯥꯏꯕꯦꯜ ꯇ꯭ꯔꯥꯏꯕꯦꯜꯒꯤ ꯃꯤꯅ ꯃꯩꯇꯩꯂꯣꯟ ꯂꯣꯟꯕꯁꯦ
ꯎꯝ
ꯀꯃꯥꯏ ꯀꯃꯥꯏ ꯂꯣꯟ ꯂꯤꯇꯦ
ꯀꯃꯥꯏ ꯂꯣꯟꯦ
ꯀꯔꯤ ꯍꯥꯣ ꯀ
ꯋꯥ
ꯌꯥ ꯑꯗꯨꯝ ꯑꯣꯏꯕ꯭ꯔꯥ ꯑꯩꯗꯤ ꯈꯪꯗꯕꯒꯤꯅꯦꯕꯀꯣ ꯅꯪ ꯀ ꯌꯥꯝ ꯁꯥꯎꯅꯨꯀꯣ
ꯎꯝ
ꯑꯗꯨ ꯅꯪꯅ ꯁꯥꯔꯁꯨ ꯑꯩꯗꯤ ꯀ꯭ꯔꯤꯁꯨ ꯇꯧꯕ ꯉꯝꯗꯦ ꯑꯗꯨ ꯅꯪ ꯂꯥꯏꯅꯁꯨ ꯐꯟꯒꯅꯨꯀꯣ
ꯈꯗꯦ ꯈꯗꯦ
ꯑꯩ ꯑꯩ ꯑꯦ ꯑꯗꯨ ꯀꯔꯤ ꯍꯥꯏꯁꯦ ꯅꯪꯕꯨ ꯑꯩ ꯌꯥꯝ ꯐꯖꯕꯅꯦ ꯑꯗꯣ ꯅꯪ ꯅꯪ ꯍꯥꯟꯅ ꯈꯜꯂꯁꯤ ꯁꯨ ꯑꯩ ꯀꯔꯤꯁꯨ ꯍꯥꯏꯕ ꯈꯪꯗꯦ ꯑꯣ ꯐꯖꯅ ꯀꯩꯅꯣ ꯇꯧꯁꯦ ꯋꯥꯔꯤꯁꯨ ꯁꯥꯁꯦ ꯑꯗꯣ ꯑꯩꯗꯤ ꯁꯨꯝ ꯀꯃꯥꯏꯅ ꯍꯥꯏꯁ ꯈꯔ ꯃꯩꯇꯩꯂꯣꯟꯁꯨ ꯐꯖꯅ ꯉꯥꯡꯕ ꯍꯩꯇꯕꯅꯦꯕꯀꯣ ꯑ ꯑ ꯅꯪ ꯑꯗꯨꯝ ꯅꯪꯅ ꯑꯁ ꯇꯧꯔꯗꯤ ꯑꯗꯨꯝ ꯌꯥꯏꯌꯦꯅ ꯈꯜꯂꯦ ꯑꯗꯨ ꯀꯔꯝꯍꯥꯏꯅ ꯍꯥꯏꯁꯤꯅ ꯑꯩ ꯀꯥꯏꯕꯁꯨ ꯍꯩꯇꯦ ꯅꯪ ꯅꯪꯅ ꯑꯟꯗꯔꯁꯇꯦꯟ ꯇꯧꯈ꯭ꯔꯗꯤ ꯑꯗꯨꯝ ꯌꯥꯔꯦꯗ
ꯑ
ꯑꯩꯅ ꯌꯥꯝ ꯍꯥꯏꯗ꯭ꯔꯁꯨ ꯅꯪꯅ ꯑꯗꯨꯝ ꯑꯗꯁꯇꯦꯟ ꯇꯧꯔꯗꯤ ꯃꯗ ꯑꯗꯨꯝ ꯁꯥꯟꯅꯕꯁꯨ ꯅꯨꯡꯉꯥꯏꯒꯅꯤꯅ ꯈꯜꯂꯦ
ꯅꯪꯅ ꯈ꯭ꯔꯤ ꯈꯟꯕ꯭ꯔꯗꯤ ꯑꯩꯗꯤ ꯈꯪꯗꯦ ꯀꯔꯤ ꯅꯪꯒꯤ ꯁꯤ ꯅꯪꯅ ꯅꯅꯥꯛꯇ ꯅꯪꯒ ꯂꯩꯃꯤꯟꯅꯕꯗꯣ ꯀꯔꯤ ꯍꯥꯏꯕ꯭ꯔꯥ ꯑꯗꯣ ꯅꯪ ꯉꯁꯥꯏꯃꯛꯅ ꯌꯥꯝ ꯁꯥꯎꯕꯅꯣ ꯃꯥꯗꯤ ꯀꯔꯝ ꯇꯧꯈ꯭ꯔꯕꯣ ꯈꯔ ꯐꯈ꯭ꯔꯕꯣ
ꯀ꯭ꯄꯈ꯭ꯔꯦ
ꯌꯥ ꯌꯥꯝ ꯐꯩꯌꯦꯅ ꯉꯥꯏꯍꯥꯛꯇꯪ ꯉꯥꯏꯍꯥꯛ ꯂꯩꯒ ꯑꯃꯨꯛ ꯁꯥꯎꯕ ꯉꯥꯏꯍꯥꯛ ꯑꯃꯁꯨꯛꯁꯨ ꯐꯕ ꯑ ꯌꯥꯝ ꯐꯩꯌꯦ ꯑꯩꯈꯣꯏꯗꯤꯀꯣ ꯑꯩꯗꯤ ꯌꯥꯝ ꯀꯩ ꯍꯥꯏꯁꯔꯦ ꯁꯥꯎꯗꯅꯤ ꯑꯩꯗꯤ ꯌꯥꯝ ꯇꯧꯕꯅꯤ ꯑꯗꯨ ꯑꯩꯁꯨ ꯇꯦꯝꯄꯔꯁꯤ ꯈꯔꯗꯤ ꯌꯥꯝ ꯐꯠꯇꯕꯅꯦꯕꯀꯣ ꯑꯗꯨꯗꯒꯤ ꯑꯩꯗꯤ ꯁꯥꯎꯕ ꯍꯧꯕꯗꯤ ꯈꯔ ꯀꯨꯏꯅ ꯁꯥꯎꯒꯅꯤ ꯑꯗꯨꯅ ꯑꯩ ꯑꯩꯒꯤ ꯄ꯭ꯔꯤꯟꯁꯤꯄꯜ ꯍꯥꯏꯕ ꯇꯥꯔꯦ ꯍꯥꯏꯗꯤ ꯑ ꯑ ꯏꯪꯂꯤꯁ ꯆꯀꯃꯦꯟ ꯍꯥꯏꯖꯔꯥ ꯏꯪꯂꯤꯁꯁꯨ ꯍꯥꯏꯕ ꯍꯩꯇ꯭ꯔꯤꯅꯦ ꯑ ꯀꯃꯥꯏꯅ ꯇꯧꯒꯅꯤ
ꯎꯝ
ꯎꯩ ꯑꯍꯥꯏ ꯁꯔ ꯍꯠ ꯇ꯭ꯔꯦ ꯃꯅꯤꯄꯨꯔꯤꯁꯨ ꯐꯖꯅꯁꯨ ꯍꯉꯥꯡꯕ ꯉꯝꯗꯦ ꯀꯔꯝ ꯇꯧꯒꯅꯤ ꯁꯤꯗꯤ ꯑꯩꯅ
ꯇꯝꯕꯤꯔ ꯂꯣꯏꯔꯦ ꯀꯩꯅꯣ ꯃꯅꯤꯄꯨꯔꯤ
ꯍꯣꯏꯗ ꯑꯗꯨ ꯃꯅꯤꯄꯨꯔꯤꯗ ꯑꯣꯏꯅ ꯑꯗꯨꯝ ꯉꯥꯡꯁꯦ ꯑꯗꯨꯅꯁꯨ ꯍꯩ ꯌꯥꯝ ꯍꯦꯟꯒꯅꯤ ꯑꯗꯨ ꯃꯅꯤ ꯄꯨꯄ꯭ꯔꯤ ꯉꯥꯡꯗ꯭ꯔꯗꯤ ꯍꯧꯖꯤꯛꯇꯤ ꯑꯩꯈꯣꯏꯗꯤ ꯑꯩꯈꯣꯏ ꯀꯔꯤ ꯍꯥꯏꯁꯤꯔꯥ ꯑꯩꯈꯣꯏꯒꯤ ꯅꯨꯄꯤ ꯃꯆꯥ ꯑꯣꯏꯕꯅꯤꯅꯦꯀꯣ ꯑꯗꯨ ꯃꯅꯤꯄꯨꯔꯤ ꯃꯆꯥ ꯑꯣꯏꯕꯅꯤꯅ ꯅꯨꯄꯤ ꯈꯪꯗꯕ ꯌꯥꯗꯦꯕ
ꯃꯥꯥꯟ ꯌꯥꯗ
ꯑꯗꯨꯅꯤ ꯑꯩꯈꯣꯏ ꯑꯦꯅꯤ ꯖꯥꯇꯤ ꯑꯣꯏꯔꯁꯨ ꯔꯤ ꯑꯣꯏꯔꯁꯨ ꯍꯧꯗꯤ ꯑꯩꯈꯣꯏꯒꯤ ꯃꯅꯤꯄꯨꯔ ꯑꯣꯏꯕꯅꯤ ꯑꯩꯈꯣꯏꯒꯤ ꯏꯁꯇꯦꯠꯁꯨ ꯑꯣꯏꯕꯅꯤ ꯑꯩꯈꯣꯏ ꯂꯩꯕꯥꯛ ꯑꯣꯏꯕꯅꯤꯅꯀꯣ ꯉꯥꯡꯗꯕꯨ ꯌꯥꯗꯦꯕ
ꯎꯝ
ꯑꯩꯈꯣꯏꯅ ꯀꯔꯤ ꯍꯥꯏꯁꯤꯔꯥ ꯍꯌꯦꯡꯋꯥꯏ ꯑꯥ ꯃꯄꯥꯟꯗ ꯆꯠꯄ ꯃꯇꯝꯗ ꯃꯤꯅꯦ ꯑꯩ ꯅꯪꯗꯤ ꯀꯗꯥꯏꯗꯒꯤꯔꯥꯅ ꯍꯪꯉꯣꯅ ꯑꯩꯗꯤ ꯃꯅꯤꯄꯨꯔꯗꯒꯤꯅꯦꯅ ꯍꯥꯏꯔꯒ ꯃꯅꯤꯄꯨꯔꯤ ꯂꯣꯟ ꯈꯪꯗ꯭ꯔꯗꯤ ꯌꯥꯝ ꯂꯨꯨꯔꯦꯕ ꯀꯣ ꯑꯗꯨꯅ ꯑꯩꯈꯣꯏꯒꯤ ꯏꯁꯥꯒꯤ ꯂꯣꯟꯜꯁꯨ ꯀꯔꯤꯁꯨ ꯃꯥꯗꯔ ꯇꯪꯒꯤꯁꯤ ꯑꯗꯨꯝ ꯈꯔ ꯈꯪꯕ ꯗꯔꯀꯥꯔ ꯑꯣꯏꯌꯦꯅ ꯍꯥꯏꯕꯅꯤꯅ
ꯎꯝ
ꯑꯗꯨ ꯑꯩꯅ ꯍꯥꯏꯕꯗꯣ ꯂꯥꯜꯂꯗꯤ ꯑꯗꯨꯝ ꯁꯣꯏꯔꯗꯤ ꯁꯣꯏꯌꯦ ꯍꯥꯏꯨꯀꯣ
ꯍꯥꯏ ꯀꯦ ꯍꯥꯏꯦ
ꯑꯗꯣ ꯑꯩꯒꯤ ꯌꯁꯨ ꯈꯪꯗꯕꯅꯦ ꯑ ꯑꯗꯨꯣ ꯅꯪꯅ ꯀꯔꯤ ꯍꯥꯏꯅꯤꯡꯕ꯭ꯔꯣ ꯑꯗꯨꯝ ꯍꯥꯏꯌꯣ
ꯀꯩꯝ ꯍꯥꯏꯅꯤꯡ ꯀꯩ ꯊꯉꯥꯏ ꯂꯩꯇꯦꯗ
ꯑꯣ
ꯍꯝ
ꯎ ꯅꯤꯄꯥꯂꯤ ꯃꯅꯨꯡꯗꯣꯟꯁꯨ ꯍꯩꯔꯝꯕꯅꯤ ꯀꯥꯎꯈ꯭ꯔꯦ ꯉꯥꯡꯃꯟꯗꯗꯅ ꯃꯤ ꯄꯥ ꯅ ꯄꯥꯏ ꯂꯣꯏ ꯈꯪꯕꯒꯤ ꯋꯥ ꯅꯠꯇꯦꯗ ꯁꯨꯝ ꯀꯩ ꯍꯥꯏꯅꯤ ꯁ ꯐꯥꯒꯤ ꯀꯩ ꯑꯣꯏ ꯑꯣꯏꯀꯣ ꯁꯨꯝ ꯈꯔ ꯈꯔ ꯁꯨꯝ ꯅꯛꯅꯕꯁꯦ ꯅꯨꯡꯉꯥꯏꯕꯅꯦꯕꯁꯦ ꯅꯦꯄꯥꯂꯤꯁꯤꯅ ꯉꯥꯡꯕꯁꯨ ꯑꯗꯨꯝ ꯈꯔ ꯑꯗꯨ ꯑꯗꯨ ꯀꯣ ꯑꯁꯨꯝ ꯇ ꯍꯅꯦꯒꯣ
ꯀꯔꯤꯗ ꯑ ꯀꯔꯤꯁꯨ ꯈꯪꯒꯅꯣ ꯀꯣꯏꯗꯤꯀꯣ ꯑꯗꯨꯝ ꯃꯌꯥꯝ ꯐꯕꯅꯦꯕ ꯀꯥꯔꯤꯁꯤꯁꯨ ꯌꯥꯝ ꯈꯜꯂꯦꯗꯤ ꯅꯈꯣꯏꯁꯤ ꯊꯕꯛꯁꯨ ꯀꯔꯤꯁꯨ ꯇꯧ ꯌꯥꯔꯣꯏ
ꯎꯝ
ꯒꯥꯔꯤꯗ ꯑꯩꯈꯣꯏꯅꯦ ꯍꯧꯖꯤꯛ ꯅꯦꯄꯥꯂꯤꯁꯤꯡꯅ ꯂꯩꯕꯗꯨ ꯀꯔꯤ ꯁꯤ ꯀꯔꯤ ꯀꯔꯤ ꯂꯝꯗ ꯂꯣꯏ ꯂꯩꯕꯅꯦꯕ ꯑ ꯑꯗꯨꯅ ꯑꯩ ꯈꯣꯏꯅꯦ ꯄꯦꯁꯤꯗꯤꯀꯣ ꯏ ꯏꯟꯗꯤꯌꯥ ꯈꯊ ꯅꯅꯥꯆꯦ ꯃꯐ ꯄꯐꯝꯗ ꯂ ꯍ ꯅ ꯂꯕꯅꯦ ꯑꯗꯣ ꯑꯩꯈꯣꯏ ꯅꯦꯄꯥꯂꯤꯒꯤꯗꯤ ꯀꯥꯔꯤ ꯈꯥꯟꯁꯥ ꯈꯥꯟꯁꯥꯕꯨ ꯍꯥꯏꯈ꯭ꯔꯕꯗꯤꯀꯣ ꯍꯣꯏꯅ ꯌꯥꯕꯅꯦꯕ
ꯎꯝ
ꯑꯗꯨ ꯑꯩꯅ ꯈꯤꯇꯪ ꯉꯥꯡꯕꯗꯣ ꯅꯪ ꯇꯥꯕꯗꯨꯗꯤ ꯋꯥꯔꯝꯒꯅꯦꯕ ꯑꯗ ꯅꯅꯥꯥꯡꯁꯨ ꯈ ꯅꯍꯪꯁꯨ ꯈꯔ ꯈꯔ ꯥꯡꯉꯨ ꯑꯗꯨ ꯑꯣꯏꯔꯗꯤ ꯋꯥꯔꯤꯗ ꯁꯥꯟꯅꯕꯁꯨ ꯅꯨꯡꯉꯥꯏꯌꯦꯅꯦ
ꯑꯩꯗꯣ ꯍꯥꯏꯅꯤꯡꯉꯥꯏ ꯈꯪꯗ꯭ꯔꯦ ꯑꯗꯨꯒꯤꯗꯤ
ꯀꯔꯤꯗꯣ ꯅꯪꯁꯨ ꯅꯪꯅ ꯍꯥꯡꯅꯤꯡꯕꯣꯁꯨ ꯍꯥꯡꯉꯣ ꯑꯩꯁꯨ ꯈꯝꯕꯩꯕ ꯑꯗꯨꯝ ꯈꯨꯝꯒꯦ
ꯀꯃꯥꯏꯅ ꯍꯩꯔꯤꯅꯣ ꯅꯪ ꯋꯥ ꯑꯗꯨꯃꯥꯏ ꯍꯥꯏꯕ ꯍꯩ
ꯒꯥꯔꯤ ꯍꯥꯏꯁꯤꯔ ꯑꯩꯈꯣꯏꯗꯤ ꯒꯥꯔꯤ ꯅꯨꯄꯥꯁꯨ ꯑꯣꯏꯕꯅꯤꯅ ꯑꯩꯈꯣꯏꯗꯤ ꯃꯤꯁꯨ ꯌꯥꯝ ꯇꯤꯟꯅꯔꯦꯕ
ꯎꯝ
ꯑꯗꯨꯗꯨꯀꯅ ꯃꯌꯥꯡꯒꯤ ꯂꯣꯟꯁꯨ ꯍꯩꯕꯅꯤꯠꯇꯅ ꯀꯃꯥꯏꯅꯅꯣ ꯉꯥꯡꯕꯗꯣ ꯀꯥꯎꯕ ꯀꯥꯎꯔ
ꯍꯣꯏ ꯑꯗꯨꯕꯨꯗꯤ ꯅꯣꯏꯗꯤ ꯑꯗꯨ ꯃꯅꯥꯛꯇꯁꯨ ꯃꯤ ꯂꯣꯏ ꯖꯥꯇꯤ ꯂꯣꯏ ꯇꯥꯏ ꯑꯗꯨꯗꯤ ꯑꯌꯥꯝꯕꯅ ꯇꯥꯏꯀꯣ ꯎꯝ
ꯑꯣꯝ ꯍꯦꯁ ꯀꯣꯛꯆꯤ ꯎꯅꯨꯍꯦ
ꯑꯁꯦꯡꯕꯩꯅꯦ
ꯑꯣ ꯆꯦ ꯀꯩ ꯟꯣꯅ ꯍꯥꯏ
ꯍꯦ ꯇ ꯇꯨꯧ ꯋꯥꯠꯄꯩ ꯃꯥ
ꯎꯝ ꯄꯨꯡ ꯀꯦꯌꯥꯗ ꯊꯨꯡꯒ
ꯇꯨꯝꯈ꯭ꯔꯗꯕꯅꯦ ꯉꯥꯛꯇꯪ ꯂꯩꯔꯒ ꯉꯟꯅ ꯑꯃꯨꯛꯀ ꯍꯧꯒꯠꯂꯦꯕ ꯇꯨꯏꯁꯟ ꯇ ꯎꯝ
ꯑꯩꯅꯦ ꯍꯣꯝ ꯇꯨꯏꯁꯟꯒ ꯆꯠꯄꯁꯦꯁ ꯑꯩꯁꯨ ꯍꯣꯝꯁꯤ ꯅꯋꯥꯏ ꯆꯠꯂꯝꯃꯤ ꯄꯨꯨꯝꯁꯤꯖꯝꯁ ꯇꯨꯝꯁꯤ ꯇꯤ ꯐꯥꯗꯅꯤ ꯍꯥꯏꯌꯦ ꯐꯔꯒ ꯇꯅꯤ ꯇꯁꯦꯟꯗꯉꯥꯏ ꯃꯣꯏꯛꯇ ꯍꯣꯏꯅꯦ ꯄꯩꯁꯥ ꯑꯗꯨꯅꯤꯅꯦ ꯃꯔꯨꯗꯤ ꯑꯗꯨꯗ ꯑꯉꯥꯡ ꯃꯅꯥꯛꯇ ꯈꯞ ꯈꯞꯄ ꯆꯤꯡꯕꯁꯨ ꯌꯥꯎꯕꯅꯤ
ꯎꯝ
ꯌꯥꯝ ꯊꯅ ꯈ ꯌꯨꯝꯗ ꯇꯧꯁꯟ ꯇꯧꯗꯣꯏ ꯆꯠꯄꯗꯤ ꯍꯣꯝ ꯇꯨꯁꯟ ꯇꯧꯕꯅꯗꯤ ꯄꯩꯁꯥꯗꯤ ꯂꯥꯛꯄꯀꯣ
ꯎꯝ ꯀ ꯅꯗꯤ ꯐꯥꯏ
ꯑꯗꯨꯅꯗꯤ ꯐꯩ ꯑꯗꯨꯕꯨ ꯆꯠꯊꯣꯛ ꯆꯠꯁꯤꯟꯗꯅꯦꯕ ꯍꯥꯏꯗꯤ ꯃꯤꯒꯤ ꯇꯥꯏꯃꯤꯡꯗꯤ ꯁꯣꯏꯕꯗꯤ ꯅꯨꯡꯉꯥꯏꯇꯦꯗꯅ
ꯍꯣꯏ ꯍꯣꯏ ꯍꯣꯏ ꯅꯥꯛꯑꯦ ꯑꯩꯒꯤꯗꯤ ꯇꯦꯟ ꯃꯤꯅꯠꯁꯀꯨꯝ ꯈꯛꯇꯪꯅꯤ
ꯅ ꯅꯪꯒꯤꯁꯤꯅ ꯈꯔꯅ ꯇꯧꯕ ꯇꯨꯏꯁꯟꯁꯤꯅ ꯑꯣ ꯑꯣ ꯌꯥꯝ ꯐꯩꯅꯦ ꯃꯅꯨꯡꯗꯁꯨ ꯇꯧꯕ ꯌꯥꯝ ꯐꯩ ꯌꯝꯐꯩ
ꯎꯝ ꯉꯥꯏꯈꯣꯀꯣ
ꯃꯇꯝ ꯑꯣꯏꯔꯕ
ꯑ
ꯐꯔꯦ ꯅꯪ ꯑꯃꯨꯛ ꯇꯧꯔꯛꯑꯣ ꯑꯩ ꯅꯪ ꯇꯧꯔꯛꯄ